ꯍꯜꯂꯣ
ꯑꯣ ꯇꯕꯔ
ꯇꯥꯏꯌꯦ ꯇꯥꯏꯌꯦ ꯇꯥꯏꯌꯦ
ꯀꯔꯤ ꯇꯧꯕ꯭ꯔꯣ
ꯑꯁ ꯀꯅꯣꯅꯤ
ꯄꯥꯖꯕ꯭ꯔꯣ
ꯇꯥꯏꯥꯏꯥꯏꯥꯏꯗ꯭ꯔꯣ
ꯇ ꯀꯟ ꯇꯥꯏ ꯍꯧꯖꯤꯦ ꯀꯔꯤ ꯇꯧꯔꯒ ꯂꯩꯕ꯭ꯔꯣ
ꯅꯪꯗ
ꯅꯪꯅ ꯍꯧꯖꯤꯛꯀꯥꯏꯕꯛ ꯌꯥꯝ ꯅꯨꯡꯁꯤꯌꯦꯀꯣ
ꯑꯥ
ꯀꯔꯤ ꯇꯧꯔꯒ ꯂꯩꯕ꯭ꯔꯥ ꯍꯥꯏ
ꯑꯁꯤ ꯋꯥꯛ ꯇꯠꯇꯥꯔꯤ ꯍꯦ ꯀꯔꯤ ꯋꯥ ꯉꯥꯡꯒꯦꯔꯥ ꯈꯪꯗꯔꯦ
ꯍꯣꯏ ꯍꯣꯏ ꯍꯣꯏ ꯍꯦ ꯑꯗꯨꯝ ꯅꯪꯅ ꯉꯥꯡꯅꯤꯡꯕ ꯑꯗꯨꯝ ꯉꯥꯡꯉꯣ ꯑꯩꯅ ꯈꯨꯝꯕꯤꯒꯦ
ꯑꯁ ꯏꯇꯟꯗ ꯉꯥꯡ ꯉꯥꯡꯕ ꯉꯝꯃꯔꯣꯏꯍꯦ ꯑꯩꯁꯨ ꯀꯨꯝꯕ ꯌꯥꯥꯏ
ꯑꯩ ꯑꯗꯨꯗꯤ ꯑꯩ ꯉꯥꯡꯕꯤꯒꯦꯀꯣ
ꯍꯣꯏ ꯉꯥꯡꯉꯣ ꯈꯨꯝꯕꯤꯒꯦ
ꯑꯦ ꯉꯁꯤꯁꯦ ꯀꯩ ꯃꯊꯦꯜ ꯆꯥꯔꯦ
ꯑꯁ ꯉꯁꯤ ꯀꯩꯅꯣ ꯀꯔꯤ ꯃꯊꯦꯜꯅꯣ ꯑꯜꯂꯨꯒ ꯑ ꯁꯒ꯭ꯔꯤ ꯑ ꯁꯒ꯭ꯔꯤ ꯅꯠꯇꯕ
ꯑꯂꯨꯒ ꯑꯂꯨꯔꯣ
ꯑꯂꯨꯒ ꯑ ꯃꯤ ꯀꯥꯎꯒ꯭ꯔꯦꯗ ꯍꯧꯖꯤꯛ ꯈꯥꯖꯤꯡꯅ ꯍꯥꯎꯈ꯭ꯔꯦ ꯀꯥꯡꯁꯣꯏ ꯇꯨꯡꯔꯒ ꯆꯥꯕꯅꯦ ꯉꯥ ꯑꯀꯪꯕ
ꯎꯝ
ꯑꯁ ꯍꯥꯎꯕꯅꯦꯍꯦ ꯑꯗꯨ ꯑꯗꯨꯒꯤ ꯌꯦꯟꯁꯥꯡꯗꯣ
ꯎꯝ ꯍꯣꯏ ꯀꯥꯡꯁꯣꯏ
ꯍꯣꯏ ꯍꯣꯏ
ꯎꯝ
ꯑꯁ ꯈꯨꯍꯥꯎꯗꯣ ꯃꯥꯥꯒꯤ ꯈꯨꯍꯥꯎꯗꯣ ꯇꯣꯉꯥꯟꯕꯅꯤ
ꯎꯝ ꯅꯣꯏ ꯎꯝ ꯍꯣꯏꯅꯦ ꯅꯪꯗꯤ ꯀꯔꯤ ꯃꯊꯦꯜ ꯆꯥꯒꯦ
ꯑꯩꯗꯤ ꯆꯥꯛ ꯆꯥꯔꯔꯣꯏ ꯅꯨꯗꯜꯁ ꯑꯣꯏꯅ ꯆꯥꯒꯦꯅ ꯊꯣꯡꯕꯅꯤ
ꯑꯁ ꯀꯩꯅꯣ ꯑꯌꯨꯛꯇꯥ ꯅꯨꯗꯜꯁ ꯈꯔ ꯈꯔ ꯆꯥꯕ ꯍꯛꯆꯥꯡꯗꯤ ꯐꯠꯇꯥꯕꯅꯤꯍꯦ
ꯍꯣꯏ ꯍꯛꯆꯥꯡꯗꯤ ꯐꯠꯇꯦ ꯑꯗꯨ ꯑꯣꯏꯔꯁꯨ ꯎꯄꯥꯏ ꯂꯩꯇꯦ
ꯊꯣꯡꯅꯤꯡꯗꯔꯥꯕ꯭ꯔꯣ
ꯍꯥ
ꯆꯥꯛ ꯊꯣꯡꯅꯤꯡꯗ꯭ꯔꯕ꯭ꯔꯣ ꯍꯥꯏꯕ
ꯆꯥꯛ ꯆꯥꯅꯤꯡꯗꯕ꯭ꯔꯣ ꯍꯥꯏꯕ꯭ꯔꯣ
ꯇꯣꯡꯅꯤꯡꯗꯕ꯭ꯔꯣ ꯍꯥꯏꯕ ꯆꯥꯛ ꯊꯣꯡꯅꯤꯡꯗ꯭ꯔꯕ꯭ꯔꯣ
ꯑꯣ ꯆꯥꯛ ꯊꯣꯡꯅꯤꯡꯗꯕ꯭ꯔꯣ ꯍꯥꯏꯕ꯭ꯔꯣ
ꯍꯣꯏ
ꯕꯦꯔꯥꯅꯤꯀꯣ ꯑꯩꯈꯣꯏ ꯑꯅꯤꯒꯤꯁꯦ
ꯍꯣꯏ
ꯆꯥꯛ ꯅꯠꯇꯦꯗ ꯊꯣꯡꯅꯤꯡꯗꯕꯒꯤ ꯋꯥ ꯅꯠ ꯇꯦꯗ ꯑꯩꯁꯦ ꯈꯔ ꯊꯦꯡꯅ ꯍꯧꯒꯠꯄꯀꯣ ꯑꯗꯨꯒꯤ
ꯑꯣ ꯑꯣ
ꯎꯄꯥꯏ ꯂꯩꯇꯦꯕ ꯑꯗꯨ
ꯑꯣ ꯍꯣꯏꯅꯦ ꯑꯗꯨꯝ ꯃꯗꯨ ꯁꯥꯕ ꯌꯥꯏꯗ ꯇꯤ ꯁꯥꯕꯅ ꯐꯠꯇꯦ ꯍꯥꯏꯕꯤꯅꯤꯅꯦ
ꯇꯨꯝꯃꯟꯕꯒꯤꯦꯀꯣ ꯑꯗꯨꯗꯤ ꯊꯦꯡꯅ ꯍꯧꯒꯠꯄꯒꯤꯀꯣ ꯣ ꯃ ꯑꯁ ꯌꯥꯗꯦꯅꯦ
ꯄ ꯇꯝ ꯁꯤꯄ꯭ꯔꯕ
ꯅꯠꯇꯦ ꯑꯩꯒꯤ ꯇꯤꯝ ꯂꯣꯏꯅ ꯍꯤꯡꯉꯦ ꯄꯥꯏꯅꯦꯗ ꯁꯅꯥꯒꯅꯤ
ꯑꯣ
ꯏꯁꯄ ꯁꯄꯦꯟ ꯏꯪꯂꯪꯂꯦꯟ ꯑꯔꯖꯦꯟꯇꯤꯅꯥ ꯁꯤꯕꯨꯗꯤ ꯑꯗꯨꯝ ꯀꯩꯁꯨ ꯀꯥꯏꯗꯦꯗ ꯀꯅꯥꯅ ꯂꯧꯅꯤꯡ ꯂꯧꯅꯤꯡꯕ ꯑꯗꯨꯝ ꯂꯧꯕ ꯌꯥꯏꯗ ꯀꯩꯁꯨ ꯀꯥꯏꯗꯦ ꯗꯁꯤ ꯑꯍꯨꯝꯗꯤ
ꯍꯣꯏꯅꯦ
ꯑꯃꯅ ꯂꯧꯔꯁꯨ ꯑꯗꯨꯝ ꯌꯥꯏ ꯑꯃꯅ ꯍꯣꯏ ꯑꯗꯨ ꯑꯣꯏꯔꯁꯨ ꯑꯗꯨ ꯑꯣꯏꯔꯁꯨ ꯃꯦꯁꯤꯤꯒꯤꯗꯤ ꯃꯦꯆꯤꯅ ꯂꯧꯕꯗꯤ ꯍꯦꯟꯅ ꯐꯔꯅꯤ
ꯑꯁ ꯌꯝꯖꯅ ꯍ ꯃꯦꯁꯤꯒꯤ ꯃꯤꯁꯤꯡꯁꯦ ꯁꯞꯄꯣꯔꯠ ꯇꯧꯕ ꯌꯥꯝꯖꯅꯤ
ꯍꯣꯏ ꯃꯦꯁꯤꯗꯤ ꯃꯦꯁꯤꯅꯤꯅꯦ
ꯃꯦꯁꯤꯅꯦ ꯃꯦꯁꯤꯅꯦ
ꯑꯩꯗꯤ ꯌꯦꯡꯗꯨꯗ
ꯎꯝ
ꯑꯗꯨ
ꯎꯝ